ꯏꯆꯥꯟꯗꯤ ꯀꯩꯗꯧꯔꯤꯅꯣ ꯍꯧꯖꯤꯛꯁꯦ ꯅꯨꯡꯉꯥꯏꯅ ꯂꯩꯕ꯭ꯔꯣ
ꯍꯣꯏ
ꯄꯥꯎꯁꯨ ꯐꯥꯎꯅꯗꯕ ꯀꯨꯏꯔꯦ
ꯍꯣꯢ ꯑꯩꯈꯣꯏ ꯑꯅꯤ ꯎꯅꯥꯗꯕꯁꯨ ꯀꯨꯏꯔꯦ ꯕꯨꯟꯗꯕꯁꯨ ꯀꯨꯏꯔꯦ
ꯍꯣꯏ ꯎꯝ ꯍꯧꯖꯤꯛꯖꯤꯛ ꯀꯝꯗꯧꯔꯒꯦ ꯑꯗꯨꯝ ꯅꯨꯡꯉꯥꯏꯅ ꯂꯩꯕ꯭ꯔꯣ
ꯅꯨꯡꯉꯥꯢꯌꯦ ꯍꯣꯏ ꯋꯥꯔꯤ ꯁꯥꯕ ꯑꯃ ꯂꯣꯏꯔꯒ ꯁꯤ ꯍꯩꯅꯧ ꯆꯥꯒꯦ
ꯑꯣ ꯑꯗꯨꯗꯤ ꯌꯥꯝ ꯐꯩ ꯑꯩꯗꯤ ꯎꯝ ꯂꯟꯁꯨ ꯆꯥꯗ꯭ꯔꯦ
ꯀꯔꯤꯕ
ꯂꯟꯁꯨ ꯆꯥꯗ꯭ꯔꯕ ꯑꯩꯗ ꯑꯗꯨꯝ
ꯆꯥꯗ꯭ꯌꯤꯌꯦ
ꯍꯣꯏ
ꯆꯑꯣ ꯆꯋꯣ
ꯆꯥꯅꯤꯡꯗꯕꯒꯤꯅꯦ ꯍꯧꯖꯤꯛꯁꯦ ꯌꯥꯝ ꯀꯔꯤꯔ ꯌꯥꯝ ꯂꯨꯝꯕꯒꯤ ꯀꯔꯤꯁꯨ ꯆꯥꯅꯤꯡꯕ ꯐꯥꯎꯗꯦ
ꯌꯥꯝ ꯁꯥꯕꯒꯤꯔꯥ
ꯍꯣꯏ ꯌꯥꯝ ꯁꯥꯕꯒꯦ ꯀꯔꯤꯁꯨ ꯆꯥꯅꯤꯡꯕ ꯐꯥꯎꯗ꯭ꯔꯦ
ꯎꯝ
ꯑꯗꯨꯝ ꯆꯥꯅꯤꯡꯉꯥꯏꯗꯤ ꯂꯩꯌꯦꯗ
ꯍꯣꯏ
ꯆꯥꯅꯤꯡ ꯆꯥꯅꯤꯡꯉꯦꯕ ꯁꯥꯔꯁꯨ
ꯑꯩꯈꯣꯏꯗꯤ ꯆꯥꯅꯤꯡ ꯆꯥꯅꯤꯡꯕ ꯃꯇꯝꯁꯨ ꯑꯗꯨꯝ ꯍꯣꯏ ꯎꯝ ꯂꯩꯕꯨꯗꯤ ꯂꯩꯕ ꯑꯗꯨꯝ ꯀꯔꯤ ꯍꯥꯏꯁꯤꯔꯥ
ꯎꯝ
ꯑꯗꯨꯝ ꯅꯣꯏꯗꯤ ꯀꯗꯣ ꯀꯔꯤ ꯀꯔꯤ ꯍꯛꯆꯥꯡ ꯑꯗꯨꯝ ꯆꯥꯔꯒ ꯂꯩꯕ꯭ꯔꯣ ꯍꯧꯖꯤꯛꯀꯥꯟꯁꯦ
ꯑꯩꯈꯣꯏꯗꯣ ꯉꯔꯥꯡꯒꯤ ꯋꯥꯔꯤ ꯂꯤꯒꯔꯥ ꯅꯣꯛꯅꯤꯡꯕ ꯋꯥꯔꯤ
ꯎꯝ ꯍꯣꯏ ꯂꯤꯔꯣ ꯍꯥꯏꯣ
ꯑꯩꯈꯣꯏꯗꯣ ꯈꯣꯡꯎꯞ ꯂꯩꯕ ꯆꯠꯂꯦꯕ ꯑꯩꯈꯣꯏ ꯑꯍꯨꯝꯗꯣ
ꯎꯝ
ꯈꯣꯡꯎꯞ ꯂꯩꯕꯒꯤ ꯑꯩꯈꯣꯏꯗꯣ ꯄꯩꯁꯥꯗꯣ ꯈꯔ ꯈꯔ ꯂꯩꯝꯃꯦꯕ ꯑꯗꯣ ꯂꯦꯝꯕꯗꯣ ꯀꯤꯌꯥ ꯂꯦꯝꯕ꯭ꯔꯥ ꯈꯔ ꯈꯥꯏꯔꯑꯝꯃꯣ ꯑꯩꯈꯣꯏꯗꯣ ꯊ꯭ꯔꯤ ꯍꯟꯗ꯭ꯔꯦꯠ ꯑꯩꯒꯤꯗꯣ ꯆꯥꯃꯉꯥ ꯂꯩꯔꯃꯦꯀꯣ ꯂꯥꯏꯌꯦ ꯑꯗꯨꯒ ꯏꯃꯥꯟꯅꯕꯤ ꯑꯃ ꯑꯃꯅ ꯆꯍꯨꯝ ꯂꯩꯌꯦ ꯑꯗꯨ ꯑꯩꯈꯣꯏꯗ
ꯎꯝ
ꯋꯥꯗ ꯋꯥꯕ ꯑꯗꯣ ꯑꯁ ꯁꯤ ꯀꯔꯤꯅꯣ ꯆꯥꯁꯦ ꯍꯥꯏꯔꯒ ꯆꯥꯅꯤꯡꯕꯗꯤ ꯂꯩꯇꯕ ꯑꯗꯣ ꯏꯃꯥꯅꯕꯤ ꯑꯃꯥꯅ ꯀꯦ ꯑꯦꯞ ꯁꯤ ꯆꯥꯕ ꯆꯠꯁꯤꯔꯥ ꯍꯥꯏꯕ ꯑꯗꯣ ꯑꯩꯈꯣꯏ ꯀꯦ ꯑꯦꯞ ꯁꯤ ꯆꯥꯕ ꯆꯠꯂꯦꯀꯣ ꯑꯇꯨꯃꯦꯠ ꯁꯦꯚꯤꯡꯒ ꯂꯧꯒꯦꯅ ꯑꯗꯣ ꯑꯩꯠ ꯅꯥꯏꯟ ꯅꯥꯏꯟ ꯁꯚꯦꯟ ꯅꯥꯏꯟ ꯅꯥꯏꯟꯅꯦꯅꯗꯣ ꯑꯗꯨꯗꯤ ꯑꯩꯈꯣꯏꯒꯤ ꯈꯔ ꯈꯔ ꯂꯥꯏꯕꯗꯨꯅ ꯆꯥꯕ ꯌꯥꯔꯦ ꯍꯥꯏꯔꯒ ꯆꯠ ꯂꯥꯛꯑꯦꯀꯣ ꯑꯗꯣ ꯃꯣꯏꯗꯣ ꯆꯪꯉꯝ ꯃꯤ ꯑꯃꯁꯨ ꯂꯩꯇꯕ ꯋꯥꯅꯤꯗ ꯀꯁꯇꯃꯔ ꯑꯃ ꯑꯗꯨꯒꯤ ꯑꯦ ꯀꯔꯤꯒꯤꯔꯥ ꯉꯁꯤꯒꯤ ꯅꯨꯃꯤꯠꯁꯦ ꯀꯔꯤꯒꯤ ꯃꯤ ꯂꯩꯥꯇꯕ꯭ꯔꯥ ꯀꯣꯅ ꯑꯩꯈꯣꯏꯁꯦ ꯂꯩꯕ ꯑꯣ ꯃꯣꯏꯗꯣ ꯌꯥꯎꯔꯒ ꯍꯪꯕ ꯃꯇꯝꯗ ꯑꯜꯇꯤꯃꯦꯠ ꯂꯩꯇ꯭ꯔꯦ ꯍꯥꯏꯌꯦ ꯑꯗꯣ ꯐꯣꯔ ꯅꯥꯏꯟ ꯅꯥꯏꯟꯒꯤꯗꯣ ꯍꯣꯏ ꯕꯀꯦꯠ ꯑꯅꯤ ꯌꯥꯎꯋꯦ ꯑꯗꯣ ꯌꯥꯝ ꯅꯣꯛꯅꯤꯡꯕꯅꯦ ꯑꯩꯈꯣꯏꯒꯤ ꯄꯩꯁꯥ ꯀꯣꯟꯅꯗꯕꯒꯤ ꯏꯃꯥꯟꯅꯕꯤꯅ ꯍꯥꯟꯅ ꯄꯤꯕꯅꯦ ꯅꯣꯛꯅꯤꯡꯕꯔꯣ
ꯌꯥꯝ ꯆꯥꯕ ꯃꯥꯜꯂꯦ ꯕꯛꯀꯦꯠ ꯑꯅꯤꯅꯤ
ꯌꯥꯝ ꯌꯥꯝꯗꯤ ꯆꯥꯗꯦ ꯑꯗꯨ ꯑꯣꯏꯔꯁꯨ ꯂꯩꯗꯕꯅꯤꯅ ꯆꯥ ꯆꯥꯈ꯭ꯔꯁꯦꯅ ꯆꯪꯕꯗꯣ ꯑꯩꯈꯣꯏꯗꯣ ꯅꯣꯛ ꯅꯣꯛꯂꯒ ꯑꯃꯨꯛ ꯊꯣꯛꯄꯅꯦ
ꯎꯝ ꯎꯝ ꯑꯗꯣ
ꯏꯃꯥꯟꯅꯕꯤ ꯉꯣꯟꯗ ꯕꯛꯀꯤ ꯆꯥꯈ꯭ꯔꯕꯅꯦ
ꯑꯣ ꯚꯀꯤꯒꯤ ꯍꯥꯏꯕ꯭ꯔꯥ ꯑꯣ
ꯎꯝ ꯑꯩꯈꯣꯏꯅꯀꯣ ꯑꯃꯨꯛ ꯌꯥꯝ ꯅꯛꯅꯤꯡꯉꯒ ꯑꯩꯈꯣꯏꯒꯤ ꯃꯁꯦꯜꯅꯦꯕ ꯑꯗꯨ ꯊꯝꯕꯗꯣ ꯃꯤ ꯑꯅꯤꯗꯣ ꯂꯩꯕꯗꯣ ꯑꯗꯣ ꯑꯩꯈꯣꯏ ꯑꯧꯇꯣ ꯃꯦꯠ ꯁꯦꯕꯤꯡꯗꯣ ꯂꯩꯇꯦ ꯍꯥꯏꯕ ꯑꯃꯣꯏꯅ
ꯎꯝ
ꯑꯗꯨꯗꯤ ꯑꯥ ꯅꯣꯏꯅ ꯑꯦꯗꯖꯥꯁ ꯇꯧꯕꯤꯌꯣ ꯍꯥꯏꯕꯅꯦ ꯑꯩꯈꯣꯏ
ꯎꯝ ꯎꯝ
ꯑꯗꯣ ꯃꯁꯤꯡꯗꯣ ꯁꯨꯔꯣꯏ ꯑꯗꯣ ꯊꯥꯝꯅꯤꯡꯉꯥꯏ ꯍꯥꯏꯕꯒꯤ ꯅꯣꯏꯅ ꯑꯗꯨꯝ ꯄꯤꯕꯗꯣ ꯑꯩꯈꯣꯏ ꯆꯥꯒꯦ ꯍꯥꯏꯕꯒꯤ ꯃꯣꯏꯁꯨ ꯀꯔꯤꯔꯥ ꯅꯣꯛꯅꯤꯡꯕ ꯃꯥꯜꯂꯦ ꯑꯩꯈꯣꯏ ꯃꯇꯧꯗꯣ ꯌꯦꯡꯔꯒ ꯌꯥꯝ ꯅꯣꯛꯔꯒ ꯊꯣꯛꯄꯅꯦ ꯅꯣꯛꯅꯤꯡꯗ꯭ꯔꯣ ꯅꯪꯗꯤ
ꯍꯣꯏ ꯅꯣꯛꯅꯤꯡꯉꯦꯗꯥ
ꯑꯩꯈꯣꯏꯁꯨ ꯅꯣꯡꯃ ꯑꯗꯨꯝ ꯆꯠꯁꯦ ꯑꯩ ꯂꯥꯛꯄ ꯃꯇꯝꯗ ꯇꯕ꯭ꯔꯣ
ꯇꯥꯏꯌꯦ
ꯑꯩꯈꯣꯏꯁꯨ ꯑꯗꯨꯝ ꯆꯠꯁꯦꯕ ꯖꯦꯡꯒ ꯑꯩꯈꯣꯏꯁꯨ ꯑꯩ ꯍꯜꯂꯛꯄ ꯃꯇꯝꯗ
ꯆꯁ ꯀꯔꯝ ꯀꯥꯟꯅ ꯂꯥꯛꯀꯅꯤ ꯑꯗꯨꯗꯤ
ꯑꯩ ꯎꯝ ꯊꯥ ꯑꯅꯤ ꯂꯩꯒꯅꯤ ꯌꯥꯝ ꯅꯣꯏ ꯂꯩꯔꯝ ꯂꯩꯔꯝꯃꯦꯔꯥ ꯂꯩꯔꯝꯔꯥ ꯈꯪꯗ꯭ꯔꯦꯅꯦ ꯅꯣꯏ ꯂꯩꯔꯝꯑꯗꯤ ꯐꯩ ꯂꯩꯗꯔꯗꯤ
ꯎꯝ ꯍꯟꯗꯛ ꯆꯍꯤ ꯊꯣꯛꯀꯦꯔꯥꯅꯦ
ꯍꯟꯗꯛ ꯆꯍꯤꯗ ꯑꯩ ꯊꯣꯛꯂꯛꯄ ꯌꯥꯗꯕꯒꯤ ꯂꯥꯏꯕꯛ ꯑꯗꯨꯒ ꯊꯣꯛꯔꯛꯔꯂꯣꯏ ꯎꯝ ꯇꯨꯖꯟ ꯇ꯭ꯋꯦꯟꯇꯤ ꯑꯩꯠ ꯗꯤꯁꯦꯝꯕꯔꯗ ꯑꯩ ꯊꯣꯛꯂꯛꯀꯅꯤ ꯎꯝ
ꯂꯩꯔꯝ ꯂꯩꯔꯝꯃꯗꯤ ꯐꯩꯌꯦ ꯂꯩꯔꯝꯗꯔꯁꯨ ꯐꯩꯌꯦ
ꯎꯝ
ꯏꯃꯥꯟꯅꯕꯤ ꯑꯃꯥꯗꯣ ꯀꯥꯏꯗ ꯆꯠꯄꯒꯤꯔ ꯈꯪꯗꯦ
ꯑꯣ ꯑꯩꯔꯝꯒꯅꯤ ꯑꯗꯨꯝ ꯊꯦꯡꯅꯔꯦ ꯀꯣꯏꯕ ꯆꯠꯁꯦ
ꯀꯣꯏꯕ ꯆꯠꯄ ꯌꯥꯏ ꯍꯣꯏ ꯉꯥꯏꯔꯝꯒꯦ ꯅꯣꯏꯕꯨ
ꯎꯝ ꯎꯝ ꯌꯥꯝ ꯕꯣꯔꯤꯡ ꯑꯣꯏꯔꯝꯒꯅꯤ ꯅꯣꯡ ꯇꯥꯔꯗꯤ
ꯍꯧꯖꯤꯛ ꯑꯃꯨꯛ ꯅꯨꯡꯁꯥ ꯊꯣꯛꯑꯦ
ꯑ ꯑꯗꯨꯗꯤ ꯅꯨꯡꯉꯥꯏꯒꯅꯤ ꯅꯨꯡꯁꯥ ꯌꯥꯝ ꯁꯥꯃꯟꯕꯁꯨ ꯀꯔꯤꯔꯥ ꯅꯨꯡꯉꯥꯏꯖꯔꯦ ꯌꯥꯝ ꯁꯥꯃꯟꯕꯒꯤꯀꯣ
ꯎꯝ ꯅꯨꯡꯁꯥ ꯈꯤꯇꯪ ꯈꯤꯇꯪ ꯊꯣꯛꯑꯦ ꯑꯗꯨꯒ ꯑꯃꯨꯛ ꯅꯣꯡ ꯆꯨꯕ ꯅꯣꯡ ꯆꯨꯑꯦ ꯑꯗꯨꯒꯤ ꯑꯗꯨꯝ ꯌꯥꯗꯤ ꯌꯥꯏꯌꯦꯗ
ꯍꯣꯏ
ꯌꯥꯝ ꯁꯥꯕꯗꯤ ꯅꯠꯇꯦ ꯑꯗꯣ ꯐꯤ ꯁꯨꯅꯤꯉꯥꯏ ꯌꯥꯝ ꯂꯩꯕꯒꯤ ꯃꯊꯥ ꯁꯥꯕ ꯀꯥꯏꯗ ꯊꯝꯁꯤꯔꯥꯗꯣ ꯃꯅꯨꯡꯗꯗꯤ ꯊꯝꯐꯝ ꯂꯩꯇꯕ
ꯍꯣꯏ ꯅꯨꯄꯤꯒꯤꯗꯤ ꯐꯤꯁꯨ ꯌꯥꯝꯕꯒꯤꯀꯣ
ꯎꯝ ꯋꯦꯗꯔꯁꯦ ꯐꯥꯗꯕꯒꯤ ꯍꯞꯇꯥ ꯑꯃꯒꯨꯝꯕ ꯁꯣꯛꯈ꯭ꯔꯦꯕ ꯑꯗꯨꯒꯤ ꯌꯥꯝ ꯊꯣꯛꯈ꯭ꯔꯦ
ꯎꯝ ꯗꯨꯒꯤ ꯌꯥꯔꯝꯗꯦ
ꯅꯨꯃꯤꯠ ꯑꯟꯕꯤ ꯑꯃ ꯑꯅꯤꯒꯨꯝꯕ ꯅꯨꯡꯁꯥ ꯌꯥꯝ ꯀꯥ ꯍꯦꯟꯅ ꯊꯣꯛꯑꯗꯤ ꯑꯗꯨꯝ ꯀꯪꯈ꯭ꯔꯅꯦꯕ ꯅꯨꯃꯤꯠ
ꯎꯝ ꯎꯝ
ꯈꯪꯗꯔꯦꯅꯦ ꯅꯣꯏꯒꯤꯁꯨ ꯀꯁꯇꯃꯔ ꯂꯥꯛꯇꯕ ꯃꯥꯜꯂꯦꯗꯥ ꯑꯗꯨꯝ ꯐ꯭ꯔꯤꯗ ꯂꯩ ꯅꯪ ꯊꯕꯛꯇꯤ ꯅꯨꯡꯉꯥꯏꯅꯤ
ꯍꯣꯏ ꯁꯇ꯭ꯔꯗꯦ ꯁꯟ ꯐ꯭ꯔꯥꯏꯗꯦ ꯁꯇ꯭ꯔꯗꯦ ꯁꯟꯗꯦ ꯈꯛꯇ ꯑꯗꯨꯝ ꯌꯥꯝꯃꯦ ꯌꯥꯝꯃꯦ
ꯎꯝ
ꯅꯠꯇ꯭ꯔꯗꯤ ꯌꯥꯝꯗꯦ ꯁꯟꯗꯦ ꯑꯦ ꯃꯟꯗꯦ ꯇꯨ ꯐ꯭ꯔꯥꯏꯗꯦ ꯌꯥꯝꯗꯦ ꯑꯗꯨꯝ ꯆꯞ ꯃꯥꯟꯅꯩꯗ
ꯅꯨꯡꯉꯥꯏ ꯅꯨꯡꯉꯥꯏꯕ ꯃꯥꯜꯂꯦ ꯅꯣꯏꯒꯤ ꯊꯕꯛꯇꯨꯗꯤ
ꯍꯣꯏ ꯅꯨꯡꯉꯥꯏꯗ ꯊꯕꯛ
ꯋꯥꯕꯁꯨ ꯅꯠꯇꯦ ꯑꯗꯨꯝ ꯐꯝꯔꯒ ꯂꯩ ꯈꯪꯉꯦ
ꯎ ꯈꯣꯏꯗꯤ ꯍꯧꯖꯤꯛ ꯇꯞꯅ ꯊꯕꯛ ꯇꯧꯕꯖꯨ ꯅꯨꯡꯉꯥꯏ ꯄ꯭ꯔꯣꯕ꯭ꯂꯦꯝꯁꯤ ꯎꯝ ꯅꯪꯗꯤ ꯋꯥꯛꯀꯤꯡꯒꯨꯝꯕ ꯆꯠꯇ꯭ꯔꯕꯣ ꯅꯨꯡꯗꯥꯡ ꯑꯗꯨꯒꯨꯝꯕ
ꯆꯠꯇꯦ ꯍꯣꯏ ꯖꯦꯡ ꯈꯣꯏꯗꯤ ꯅꯨꯡꯇꯤꯒꯤ ꯆꯠꯄꯅꯦ
ꯑꯣ ꯃꯥꯗꯣ ꯑꯗꯨꯒꯨꯝꯕꯅꯤ ꯏꯟꯇꯔꯦꯁ ꯂꯩꯕꯅꯤ
ꯆꯦꯟꯕꯒꯨꯝꯕꯗ ꯑꯩ ꯑꯩꯗꯤ ꯑꯃ ꯑꯅꯤꯒꯨꯝꯕꯗꯤ ꯑꯗꯨꯝ ꯆꯦꯟꯕ ꯌꯥꯏꯗ
ꯎꯝ ꯎꯝ ꯅꯣꯡ ꯑꯃꯅ ꯌꯥꯝ ꯆꯦꯡ ꯆꯥꯃꯜꯅꯗꯤ ꯑꯩꯈꯣꯏꯁꯨ ꯋꯥꯕꯅꯦ ꯑꯃꯨꯛ ꯈꯔ ꯈꯔ
ꯎꯝ
ꯗꯦꯜꯂꯤꯗ ꯀꯔꯤꯔ ꯑꯗꯨꯝ
ꯅꯨꯡꯇꯤꯒꯤ ꯑꯗꯨꯝ ꯈꯤꯇꯪ ꯈꯤꯇꯪ ꯑꯣꯏꯔꯁꯨ ꯆꯦꯟꯅꯤꯡꯉꯤꯗꯨ ꯑꯣꯏꯔꯁꯨ ꯆꯠꯅꯤꯡꯗꯦꯗꯥ
ꯑꯣ ꯍꯣꯏ ꯅꯨꯄꯤ ꯑꯗꯨꯝ ꯑꯗꯨꯝꯁꯨ ꯂꯩꯗ ꯅꯨꯄꯤꯖꯤꯡꯗꯤ
ꯆꯤꯡꯗꯗꯤ ꯆꯦꯟꯕ ꯃꯐꯝ ꯂꯩꯇꯦꯅꯦ
ꯍꯣꯏ
ꯃꯣꯏꯗꯤ ꯑꯥ ꯈꯨꯃꯟ ꯂꯝꯄꯥꯛꯇ ꯆꯠꯂꯒ ꯆꯦꯟꯕꯅꯦꯕꯥ
ꯑꯣ ꯃꯥꯗꯤ ꯒꯥꯔꯤ ꯃꯆꯥ ꯑꯃ ꯂꯩꯕꯒꯤꯀꯣ ꯑꯗꯨꯝ
ꯎꯝ
ꯍꯪꯗꯦꯗ
ꯣ ꯏ ꯊꯂ ꯀ ꯍꯥꯏ ꯁꯤ ꯊꯥꯗꯗꯤ ꯌꯥꯒꯔꯣꯏ ꯍꯥꯏꯅ ꯍꯥꯏꯕ
ꯑꯥ ꯑꯁ ꯑꯣ ꯃꯣꯏꯗꯤ ꯀꯣꯏꯕꯗꯤ ꯑꯗꯨꯝ ꯆꯠꯂꯦꯗ
ꯎꯝ
ꯖꯦꯡꯗꯤ ꯑꯩꯈꯣꯏ ꯈꯨꯟꯒꯤ ꯃꯤꯁꯨ ꯌꯥꯝ ꯄꯨꯟꯕ ꯃꯥꯜꯂꯦ
ꯎꯝ
ꯃꯥꯒꯤ ꯃꯔꯨꯞꯁꯤꯡꯁꯨ ꯐꯥꯎ ꯃꯥꯒꯤ ꯃꯔꯨꯞꯁꯤꯡꯁꯨ ꯑꯩ ꯈꯪꯅꯕ ꯍꯥꯎꯈ꯭ꯔꯦ ꯃꯣꯏꯒꯤꯗꯣ
ꯎꯝ
ꯍꯣꯏ ꯍꯨꯝꯒꯤ ꯃꯤꯁꯨ ꯌꯥꯝ ꯄꯨꯝꯃꯦꯕ ꯃꯣꯏꯗꯣ
ꯎꯝ ꯀꯣꯏꯕꯠ
ꯐꯖꯅ ꯐꯪꯗ꯭ꯔꯁꯨ ꯑꯗꯨꯝ
ꯍꯣꯏ
ꯁꯨꯝꯕꯗꯤ ꯈꯨꯝꯃꯦꯕ
ꯎꯝ ꯁꯤ ꯊꯥꯗꯗꯤ ꯌꯥꯗꯔꯦ ꯅꯈꯣꯏ ꯆꯠꯂꯣ ꯅꯈꯣꯏ ꯎꯝ ꯀꯔꯤꯔꯥ ꯃꯇꯦꯡ ꯀꯔꯤꯔꯥ ꯄꯥꯝꯃꯦ ꯑꯩꯉꯣꯟꯁꯨ ꯍꯥꯏꯔꯛ ꯑꯩꯁꯨ ꯈꯔ ꯌꯦꯡꯁꯤꯒꯦ ꯍꯥꯏꯅ
ꯍꯥꯏꯒ ꯃꯤꯗꯤ
ꯍꯣꯏ ꯑꯩꯈꯣꯏꯁꯦ ꯑꯗꯨꯝ ꯇꯥꯛꯎꯕꯅꯤꯗ ꯑꯩꯉꯣꯟꯗ ꯂꯩꯗ꯭ꯔꯗꯤ ꯃꯈꯣꯏꯗ ꯍꯪꯕ ꯅ ꯂꯩ ꯑꯩꯣꯏꯅ ꯂꯩ ꯑꯩ ꯂꯩꯔꯗꯤ ꯑꯗꯨꯝ ꯄꯤꯕ ꯂꯩꯗ꯭ꯔꯗꯤ ꯑꯗꯨꯝ ꯂꯩꯔꯦ ꯑꯩꯈꯣꯏ ꯃꯔꯨꯞꯁꯤꯡꯁꯦ ꯑꯩꯈꯣꯏ ꯃꯔꯔꯨꯞꯁꯤꯡꯒꯁꯨ ꯒ꯭ꯔꯨꯞ ꯂꯩꯕ ꯑꯩꯈꯣꯏ
ꯑꯥ
ꯔꯣ ꯗꯁ ꯑ ꯇꯀꯦ
ꯅꯨꯡꯉꯥꯏꯌꯦ ꯅꯨꯡꯉꯥꯏꯌꯦ ꯅꯨꯄꯥꯁꯤꯡꯗꯤ
ꯑꯗꯨ ꯍꯣꯏ ꯑꯩꯈꯣꯏ ꯃꯔꯨꯞꯁꯤꯡ ꯂꯣꯏꯅꯃꯛ ꯑꯩꯈꯣꯏ ꯇꯤꯟꯅꯕ ꯃꯇꯝ
ꯅꯪ ꯅ ꯈ꯭ꯌꯥꯏꯗꯒꯤ ꯑꯉꯥꯡꯂꯥ
ꯍꯣꯏ ꯑꯗꯨ ꯑꯣꯏꯔꯝꯅꯤ ꯍꯣꯏ
ꯎꯝ
ꯈꯣꯏꯗꯒꯤ ꯑꯉꯥꯡ
ꯆꯍꯤꯁꯨ ꯌꯥꯝꯈ꯭ꯔꯦ
ꯅꯣꯏꯁꯨ ꯅꯨꯡꯉꯥꯏꯗꯝ ꯅꯨꯡꯉꯥꯏꯕ ꯃꯥꯜꯂꯦ ꯒꯥꯔꯤꯒꯨꯝꯕ ꯄꯥꯏꯕꯅꯤ ꯑꯗꯨꯝ ꯀꯣꯏꯕ ꯆꯠꯂꯦꯅ
ꯑꯩꯁꯨ ꯒꯔꯤ ꯃꯆꯥ ꯑꯃ ꯂꯧꯁꯦꯔꯅ ꯈꯟꯕꯅꯤ
ꯎꯝ ꯍꯩ ꯃꯇꯝ ꯑꯃꯈꯛꯇꯗ ꯂꯧꯑꯣ ꯀꯣꯏꯕ ꯆꯠꯂꯣ꯫
ꯎꯝ ꯅꯨꯄꯥ ꯅꯨꯄꯥꯒꯤ ꯄꯨꯟꯁꯤꯁꯨ ꯅꯨꯄꯤꯒꯤ ꯄꯨꯟꯁꯤꯁꯨ ꯎꯝ ꯑꯃ ꯑꯃ ꯈꯛꯇꯅꯤꯀꯣ꯫
ꯑꯗꯨꯅꯦ ꯅꯣꯏꯒꯤꯗꯤ ꯈꯔ ꯐꯥꯏꯌꯦ ꯑꯈꯣꯏꯒꯤꯅꯦ
ꯈꯪꯗꯦꯗ
ꯑꯈꯣꯏꯒꯤꯅꯦ ꯌꯥꯗꯕꯗꯣ
ꯎꯝ ꯍꯣꯏ ꯅꯨꯄꯤꯒꯤꯗꯤ ꯈꯔꯗꯤ ꯍꯣꯏ ꯂꯨꯝꯃꯦ ꯀꯔꯤ ꯍꯥꯏꯁꯤꯔ ꯑꯗꯨ ꯀꯣꯏꯕ ꯆꯠꯄꯒꯤ ꯈꯔꯗꯤ ꯀꯣ ꯃꯤ ꯑꯃꯅ ꯀꯔꯤꯗ ꯑꯗꯨꯝ ꯅꯨꯄꯤꯕꯨꯗꯤ ꯀꯔꯤ ꯍꯥꯏꯁꯤꯔ ꯅꯣꯏꯁꯨ ꯈꯪꯉꯤꯀꯣ
ꯅ
ꯌꯥꯝ ꯆꯠ ꯃꯥꯟꯂꯦ ꯑꯗꯨ ꯑꯣꯏꯁꯨ ꯈꯔ ꯑꯗꯨꯝ ꯍꯥꯏꯕꯁꯨ ꯂꯩ
ꯎꯝ
ꯑꯣꯝ
ꯀꯔꯤ ꯀꯔꯤꯒꯤꯅꯣ ꯌꯥꯝ ꯂꯩꯌꯦ ꯅꯨꯄꯤꯒꯤꯗꯤ
ꯑꯗꯨꯝ ꯈꯔ ꯑꯗꯨꯝ ꯀꯔꯤꯔꯥ ꯇꯧꯔꯒ ꯑꯗꯨꯝ ꯅꯨꯄꯤꯕꯨꯗꯤ ꯑꯗꯨꯝ ꯀꯔꯤꯔꯥ ꯍꯥꯏ ꯍꯤꯡꯕꯗ ꯌꯥꯝ ꯂꯩꯕ ꯃꯤꯁꯤꯡꯁꯨ
ꯎꯝ ꯀꯔꯤꯅꯣ ꯌꯥꯝ ꯂꯩꯑꯦꯀꯣ꯫
ꯎꯝ